ꯍꯜꯂꯣ ꯎꯝ ꯇꯥꯔꯦ ꯇꯥꯔꯦ ꯎꯝ ꯏꯁ
ꯅꯪ ꯍꯥꯏꯗꯣ ꯃꯅꯨꯡꯗ ꯂꯩꯇꯦ ꯃꯄꯥꯟ ꯂꯩ ꯍꯥꯏꯗꯥꯏꯅꯦ
ꯑꯣ ꯔꯦꯟꯇ ꯑꯣꯏꯅ ꯂꯩꯔꯦ ꯍꯥꯟꯅ
ꯎꯝ
ꯍꯣꯁꯇꯦꯜꯗ ꯂꯩꯔꯝꯃꯦꯕ ꯀꯅꯣꯒꯤ ꯑꯥ ꯅꯨꯡꯉꯥꯏꯇꯕ ꯍꯥꯏꯁꯤ ꯁꯨꯝ ꯂꯥꯡꯕ ꯈꯣꯠꯄ ꯏꯁꯥ ꯈꯔ ꯍꯥꯏꯗꯤ ꯄꯔꯁꯣꯅꯦꯜ ꯒꯤ ꯁꯨꯝ ꯀꯩꯅꯣ ꯇꯧꯕꯗꯣ ꯏꯁꯥ ꯁꯨꯝ ꯍꯥꯏꯗꯤ ꯒꯦꯞ ꯁꯨꯝ ꯂꯩꯅꯤꯡꯕꯗꯣ ꯍꯥꯏꯇꯥꯔꯦ ꯏꯁꯥꯒꯤ ꯏꯁꯥꯏ ꯀꯥ ꯑꯃ ꯀꯩ ꯑꯃ ꯁꯨꯝ ꯂꯩꯅꯤꯡꯕ ꯑꯗꯨ ꯀꯥꯗꯣ ꯌꯥꯝ ꯆꯥꯎꯋꯦꯕ
ꯑ
ꯂꯥꯡꯒꯅꯣꯁꯨ ꯌꯥꯗꯦꯗꯅ ꯏꯇꯣꯝ ꯂꯩꯕ ꯅꯠꯇꯕꯅꯤꯅ
ꯃꯥꯅꯤ ꯃꯥꯅꯤ
ꯑꯩ ꯇꯨꯝꯕ ꯆꯥꯕ ꯑꯗꯒꯤ ꯀꯩꯅꯣ ꯇꯧꯕ ꯁꯨꯝ ꯃꯤ ꯄꯨꯟꯕ ꯀꯩ ꯀꯩꯗꯧꯕ ꯑꯗꯨꯝ ꯍꯥꯏꯗꯤ ꯈꯔ ꯇꯣꯏꯔꯦꯕ ꯊꯥꯛꯄꯤ ꯆꯥꯕꯤ ꯀꯩ ꯑꯃꯥ ꯑꯗꯨꯝ ꯑꯗꯨꯃꯥꯏꯅ ꯑꯗꯨꯝ ꯍꯥꯏꯗꯤ ꯃꯤꯗꯣ ꯑꯃꯥ ꯃꯨꯛ ꯂꯥꯛꯑꯒ ꯑꯃꯨꯛ ꯍꯥꯏꯗꯤ ꯑꯍꯥꯎꯕ ꯑꯝ ꯆꯥꯖꯦꯅ ꯇꯧꯔ ꯆꯥꯁꯤꯜꯂꯅꯤ ꯑꯗꯥꯏꯅ ꯑꯗꯨꯝ ꯇꯣꯏꯔꯅꯤꯅ ꯄꯩꯁꯥꯗꯨꯁꯨ ꯍꯦꯟꯅ ꯆꯠꯂꯦ ꯑꯗꯒꯤ ꯅꯨꯃꯤꯗꯥꯡ ꯁꯨꯝ ꯇꯨꯝꯕ ꯈꯣꯠꯄꯗꯁꯨ ꯁꯨꯝ ꯃꯥꯒ ꯂꯩꯕꯒ ꯐꯃꯨꯡꯗꯨ ꯇꯨꯝꯕ ꯌꯥꯗꯕꯤꯅꯤ ꯇꯧꯔꯤꯖꯦ
ꯃꯥꯅꯤ ꯃꯥꯅꯤ ꯍꫭꯏꯇꯦꯜ ꯅꯤꯅ
ꯑꯗꯩ ꯍꯣꯁꯇꯦꯜꯅꯤꯅ ꯃꯤ ꯌꯥꯝꯃꯥꯕꯅꯤꯅ ꯀꯥ ꯑꯃꯥ ꯅꯠꯇ꯭ꯔꯅ ꯑꯃꯥꯗꯤ ꯑꯗꯨꯝ ꯍꯥꯏꯗꯤ ꯂꯥꯡꯕ ꯈꯣꯠꯄ ꯍꯥꯏꯖꯦ ꯑꯗꯨꯝ ꯌꯥꯎꯔꯛꯑꯦꯕ ꯑꯗꯨꯝ ꯊꯦꯡ ꯊꯦꯡꯅ ꯑꯗꯨꯝ ꯇꯨꯝꯃꯦꯕ ꯑꯗꯩ ꯅꯣꯡꯉꯥꯜꯂꯒ ꯇꯨꯝꯁꯤꯠ ꯐꯥꯗꯕ ꯈꯔ ꯑꯗꯩ ꯀꯩꯅꯣꯗ ꯆꯠꯄꯗꯁꯨ ꯑ ꯥꯗꯤꯄꯥꯔꯠꯃꯦꯟ ꯇꯥꯟꯅ ꯆꯠ ꯆꯠꯄꯗꯁꯨ ꯁꯥꯡꯖꯨ ꯁꯥꯡꯉꯦꯕ ꯑꯗꯨꯝ ꯑꯥ ꯃꯅꯨꯡꯗꯅꯤꯅ ꯍꯣꯁꯇꯦꯜꯗꯨ ꯑꯅꯛꯄꯗꯁꯨ ꯑꯣꯏꯗ꯭ꯔꯦ ꯑꯗꯨꯝ ꯃꯄꯥꯟ ꯂꯩꯕꯒ ꯆꯞ ꯃꯥꯟꯅꯩꯕ ꯑꯗꯨꯝ ꯁꯤꯗꯤ ꯄꯩꯁꯥ ꯑꯗꯨꯑꯣꯏꯗꯤ ꯍꯣꯁꯇꯦꯜꯒꯤ ꯄꯩꯁꯥꯗꯨ ꯊꯤꯗꯦ ꯍꯥꯏꯕ ꯋꯥꯅꯤ꯫
ꯃꯥꯅꯤ ꯃꯥꯅꯤ ꯁꯦꯀꯟꯗ ꯑꯦꯛꯁꯄꯦꯟꯗꯤꯆꯥꯔ ꯌꯥꯝ ꯆꯠꯂꯦꯕ꯫
ꯎꯝ ꯆꯠꯂꯤꯕꯅꯤꯅ ꯏꯁꯥ ꯏꯇꯣꯝꯇ ꯂꯩꯔꯒ ꯑꯗꯨꯃꯥꯏꯅ꯫ ꯏꯁꯥꯒꯤ ꯀꯥ ꯑꯃꯒ ꯂꯩꯔꯒ ꯑꯗꯨꯃꯥꯏꯅ ꯂꯩꯕꯗꯨꯅ ꯐꯔꯦꯅ꯫ ꯊꯣꯡ ꯊꯥꯛꯄ ꯏꯁꯥꯅ ꯇꯧꯖꯔꯒꯁꯨ ꯑꯗꯨꯝ꯫ ꯑꯗꯨꯅ ꯁꯦꯐ ꯑꯣꯏꯕꯗꯣ ꯑꯗꯨꯅ ꯍꯦꯜꯂꯛꯑꯅꯤꯅ ꯑꯗꯨꯃꯥꯏꯅ ꯂꯩꯈꯤꯕꯅꯤꯅ꯫
ꯃꯥꯥꯏ ꯐꯩ
ꯏꯁ ꯅꯇ꯭ꯔꯗꯤ ꯀꯥꯏꯗꯤ ꯑꯣꯛꯇꯣꯕꯔ꯫ ꯑꯣꯛꯇꯣꯕꯔ ꯊꯥ ꯗ ꯑꯣꯏꯔ ꯃꯥꯜꯂꯦ ꯑꯩꯅ ꯄꯩꯁꯥ ꯄꯥꯊꯣꯛꯄ꯫ ꯇꯔꯥꯇꯔꯦꯠ ꯁ꯭ꯋꯥꯏꯃꯨꯛ ꯆꯠꯂꯦꯕ ꯀꯩꯅꯣꯒꯤ꯫ ꯑꯥ ꯑꯗꯨꯒꯤ ꯊꯥꯗꯨ ꯈꯛꯇ ꯋꯤꯛ ꯃꯅꯨꯡꯁꯨ ꯋꯤꯛ ꯃꯅꯨꯡꯁꯨ ꯑꯣꯏꯌꯦꯕ ꯑꯗꯨꯒꯤꯗꯣ꯫
ꯎꯝ꯫
ꯋꯤꯛ ꯃꯅꯨꯡꯗꯨꯒꯤ ꯑꯩꯗꯨ ꯖꯒꯣꯏ ꯁꯥꯕꯒꯤ ꯌꯥꯎꯋꯦ ꯍꯥꯎ ꯖꯒꯣꯏ ꯁꯥꯕꯒꯤ ꯌꯥꯎꯋꯦꯕ꯫ ꯑꯗꯨꯒꯤꯗ ꯂꯨꯄꯥ ꯈꯔ ꯑꯃ ꯂꯤꯁꯤꯡ ꯑꯃ꯫ ꯑꯃ ꯑꯅꯤ ꯃꯌꯥ ꯑꯗꯨꯃꯥꯏꯅ ꯆꯠꯈ꯭ꯔꯦ ꯑꯗꯩ ꯗ꯭ꯔꯦꯁ ꯋꯥꯏꯕ ꯀꯩꯗꯧꯕ ꯑꯗꯨꯃꯥꯏꯅ꯫ ꯑꯗꯒꯤ ꯏꯁ꯭ꯇꯣꯜ ꯐꯝꯕꯩ ꯀꯩꯗꯧꯕꯒꯤ꯫ ꯏꯁꯇꯣꯜ ꯐꯝꯕꯗꯨꯕꯨꯗꯤ ꯄꯩꯁꯥꯕꯨꯗꯤ ꯍꯟꯖꯤꯜꯂꯛꯑꯦ ꯑꯗꯨꯗꯤ ꯂꯣꯏꯔꯀꯥꯟꯗ꯫ ꯑꯗꯨꯇꯥꯥꯔꯁꯨ ꯁꯨꯝ ꯍꯥꯏꯗꯤ ꯄꯩꯁꯥꯗꯣ ꯑꯗꯨꯃꯥꯏ ꯃꯆꯤꯠ ꯃꯆꯤ ꯈꯔ ꯆꯠꯂꯛꯑꯦ꯫ ꯑꯗꯒꯤ ꯕꯣꯜ ꯁꯥꯟꯅꯅꯦꯅ ꯕꯣꯜ꯫ ꯅꯦꯅ ꯇꯧꯔꯒ ꯕꯣꯜꯁꯤ ꯁꯥꯟꯅꯕꯒꯤ ꯆꯠꯄꯗꯨꯗꯅ꯫
ꯃꯤ ꯕꯨꯠꯇꯨ ꯋꯥꯏꯔꯒ ꯑꯃꯨꯛ ꯕꯨꯠꯇꯨ ꯃꯥꯡꯍꯟꯈ꯭ꯔꯕ ꯀꯧꯔꯝꯕꯒꯤ꯫ ꯑꯗꯩ ꯑꯃꯨꯛ ꯑꯅꯤ ꯍꯦꯛꯇ ꯇꯣꯡꯅꯗ꯭ꯔꯤꯑꯅ꯫ ꯂꯤꯁꯤꯡ ꯃꯉꯥ ꯑꯗꯨꯋꯥꯏꯃꯨꯛ ꯄꯤꯕꯅꯤꯅꯠꯇꯧꯔ ꯑꯃꯨꯛ ꯁꯤꯡꯅꯔꯦ꯫ ꯑꯁ ꯄꯩꯁꯥꯥꯁꯦ ꯑꯔꯣꯏꯖꯕ ꯑꯗꯨꯥꯏꯅ ꯃꯆꯦꯠ ꯃꯆꯦꯠ ꯆꯠꯇꯅꯦ ꯇꯧꯔꯤꯁꯦ꯫
ꯈꯪꯗꯦ ꯑꯥ ꯃꯥꯅꯦ꯫
ꯃꯤ ꯌꯥꯝꯗꯕ꯭ꯔꯥ ꯅꯪ ꯕꯦꯁꯇꯣ꯫
ꯑꯩꯈꯣꯏ ꯕꯦꯁꯇꯨ ꯃꯤ ꯌꯥꯝꯃꯤꯗ ꯑꯗꯨꯝ ꯁꯕꯦꯟꯇꯤ ꯃꯌꯥꯗ
ꯑꯣ ꯑꯗꯨꯅꯦ ꯅꯣꯡꯃꯇꯣ ꯅꯪ ꯊꯥꯔꯛꯄꯗꯣ ꯅꯣꯏ ꯈꯔ ꯈꯤꯇꯪ ꯑꯗꯨꯝ ꯑꯗꯨ ꯈꯤꯇꯪ ꯃꯥꯜꯂꯤꯅꯦ꯫ ꯑꯩ ꯀꯩ ꯅꯣ ꯏꯁꯇꯦꯇꯁ ꯊꯝꯃꯥꯛꯏꯗꯅ꯫
ꯑꯥ
ꯍꯥꯏꯗꯤ ꯑꯗꯨ ꯅꯣꯏ ꯈꯔꯗꯨꯅ ꯂꯣꯏꯔ꯭ꯔ ꯍꯥꯏꯅ ꯈꯜꯂꯤꯁꯦ꯫
ꯑꯣ ꯂꯣꯏꯗꯦ ꯍꯥꯏꯗꯤ ꯑꯩꯈꯣꯏ ꯈꯔꯗ ꯑꯄꯨꯟꯕ ꯈꯔꯗ ꯁꯨꯝ ꯊꯥꯒꯠꯄ ꯋꯥꯅꯤ ꯍꯥꯏꯗꯤ꯫
ꯑꯗꯨꯒꯤ ꯑꯃ ꯐꯪꯉꯦ ꯅꯣꯏ ꯈꯤꯇꯪ ꯎ ꯎꯕ ꯅꯈꯩꯁꯦ ꯃꯣꯏ ꯃꯤꯠ ꯅ ꯍꯥꯏꯔꯤ ꯃꯣꯏ ꯁꯞꯖꯦꯛꯁꯤ ꯌꯥꯝ ꯇꯝꯗꯣꯏꯅ ꯈꯜꯂꯤꯁꯦ꯫
ꯃꯤ ꯌꯥꯝꯃꯦꯌꯦ ꯁꯚꯦꯟꯇꯤ ꯑꯗꯨꯗ ꯑꯃꯨꯛ ꯇꯝꯕꯗꯨꯣ ꯍꯥꯏꯗꯤ ꯃꯣꯏ ꯈꯔ ꯑꯃ ꯇꯣꯛꯈ꯭ꯔꯦ꯫ ꯑꯗꯩ ꯑꯦꯇꯦꯟꯗꯦꯟꯁ ꯁꯨꯗꯕꯒꯤ ꯇꯥꯟꯊꯣꯛꯄ ꯈꯔ ꯑꯃ ꯑꯗꯒꯤ ꯃꯣꯏ ꯃꯁꯥꯅ ꯇꯣꯛꯆꯈꯤꯕꯩ ꯈꯔ ꯑꯃ ꯑꯗꯨꯃꯥꯏꯅ ꯃꯤ ꯀꯨꯟ ꯃꯌꯥꯗ ꯀꯨꯟ ꯁꯕꯦꯟꯇꯤ꯫ ꯀꯨꯟ ꯃꯌꯥ ꯑꯗꯨꯃꯥꯏꯅ ꯑꯣꯏꯔꯝꯃꯝꯒꯅꯤ ꯀꯨꯟꯗꯤ ꯐꯥꯗꯦ ꯑꯗꯣ ꯑꯩꯈꯣꯏ ꯇꯨꯔꯤꯖꯝꯒꯤꯗ ꯃꯤ ꯅꯤꯐꯨ ꯑꯃ ꯂꯩꯔꯦ꯫
ꯎꯝ
ꯑꯦꯟꯇꯔꯄ꯭ꯔꯤꯅꯔꯁꯤꯞꯀꯤꯗ ꯃꯣꯏ ꯇꯔꯥꯃꯥꯄꯟ ꯑꯃ ꯑꯗꯨꯃꯥꯏꯅ ꯃꯤ ꯌꯥꯡꯈꯩ ꯃꯥꯄꯟ ꯑꯗꯨꯃꯥꯏꯅ ꯑꯣꯏꯕꯅꯦ ꯂꯦꯝꯍꯧꯔꯤꯗꯨꯅ꯫ ꯑꯁ ꯂꯣꯏꯁꯤꯜꯂꯛꯄꯒꯤ ꯂꯣꯏ ꯀꯉꯥꯎꯅꯈꯤꯕ ꯀꯥꯏ ꯀꯥꯏ ꯍꯥꯏꯗꯤ ꯊꯕꯛ ꯇꯧꯅꯒꯤ ꯑꯣꯏꯁꯨ ꯈꯔꯕꯨꯗꯤ ꯌꯥꯎꯔꯦ꯫ ꯆꯪꯅꯈꯤꯕ ꯈꯔꯗꯤ ꯌꯥꯎꯔꯦ꯫ ꯑꯩꯈꯣꯏꯅ ꯂꯣꯏꯕꯒꯩꯁꯨ ꯑꯃꯨꯛ ꯇꯧꯍꯧꯗ ꯉꯥꯏꯔꯤ ꯁꯥꯔꯇꯤꯐꯤꯀꯦꯠ ꯀꯩꯀꯩꯩꯗꯤ ꯄꯤꯊꯣꯔꯛꯄ ꯀꯩꯗꯧꯕ꯫
ꯍꯣꯏꯅꯦ ꯀ‌ꯦꯝꯕꯣꯅꯤꯅ ꯍꯥꯟꯅ ꯗ‌ꯦꯝ ꯒꯤ ꯃꯤꯗꯤ ꯑꯃꯇ ꯇꯝꯃꯝꯃꯔꯣꯏꯅꯦ ꯅꯪ ꯅꯇꯣꯝꯉꯥꯏꯔꯝ ꯗ‌ꯣꯏ ꯃꯥꯂ‌ꯦ
ꯗ‌ꯦꯝ ꯒꯤ ꯑꯝ ꯗ‌ꯦꯝꯒꯤ ꯑꯃ ꯑꯅꯤ ꯇꯝꯃꯦ
ꯗꯨꯅꯤꯌꯥꯗꯔ
ꯅꯠꯇꯦ ꯖꯨꯅꯤꯌꯔ ꯑꯣ ꯖꯨꯅꯤꯌꯔꯗ ꯍꯣꯏ ꯖꯨꯅꯤꯌꯔꯗ ꯖꯨꯅꯤꯌꯔꯗ ꯑꯃ ꯌꯥꯎꯔꯦ ꯅꯣꯏ ꯕꯦꯁꯇ ꯅꯣꯏ ꯕꯦꯁꯇ ꯑꯅꯤ ꯌꯥꯎꯔꯦ ꯑꯩꯈꯣꯏ ꯕꯦꯁꯀꯤꯗꯤ ꯑꯩ ꯏꯇꯣꯝꯗ ꯑꯣꯏꯔꯝꯒꯅꯤ ꯈꯪꯉꯝꯗꯣꯏꯔꯥ ꯈꯉꯝꯃꯣꯏꯗ‌ꯣꯔꯥ ꯈꯪꯗ‌ꯦ ꯀꯣꯟꯅ ꯀꯩꯅꯣ ꯇꯧꯔꯒ ꯍꯥꯏꯔꯒꯦ ꯀꯣꯟꯅ ꯍꯥꯏꯔꯛꯑꯒꯦ ꯅꯣꯏ ꯕꯦꯁꯇꯨ ꯌꯥꯎ ꯀꯅꯥ ꯀꯅꯥ ꯅꯣꯗꯣ ꯍꯥꯏꯗꯤ ꯈꯪ ꯈꯪꯉꯝꯕꯁꯨ ꯌꯥꯏ
ꯎꯝ ꯍꯣꯏ ꯍꯣꯏ ꯅꯪ ꯍꯥꯅꯤꯡꯁꯦ ꯑꯩꯅ ꯍꯟꯖꯟꯗꯕꯒꯦꯁ ꯍꯥꯏꯔꯕ
ꯅꯪ ꯑꯩꯈꯣꯏꯒ ꯃꯥꯟꯅꯒꯤꯕ꯭ꯔꯣ
ꯑꯦ
ꯀꯩ
ꯅꯣꯏ ꯒ ꯃꯥꯟꯅꯩꯅꯤꯅ‌ꯦ ꯑꯩ ꯀꯩꯅꯣꯅꯦ
ꯀ ꯀꯥꯎꯔ‌ꯦ ꯑꯩ
ꯑꯣ ꯑꯩꯅ ꯍꯟ
ꯑꯩ ꯀꯥꯎꯔꯦ ꯑꯩꯖꯨ ꯑꯃꯨꯛ ꯑꯃ ꯍꯟꯖꯤꯜꯂꯒ ꯇꯧꯋꯤꯅꯤꯅ ꯇꯔꯪ ꯆꯠꯂꯦ ꯑꯩꯈꯣꯏ ꯃꯈꯥꯏ ꯃꯈꯣꯏ ꯃꯈꯥꯒꯤꯒ ꯑꯃꯨꯛ ꯃꯥꯟꯅꯔꯒ ꯑꯃꯨꯛ ꯇꯧꯔꯦꯅ
ꯎꯝ
ꯀꯨꯏꯔꯃꯦꯅ ꯇꯔꯪ ꯆꯠꯂꯦꯅꯦ ꯀꯅꯥ ꯀꯅꯥ ꯈꯗꯣꯏꯅꯣ
ꯆꯍꯤ ꯑꯅꯤꯒꯤ ꯑꯃ ꯑꯦꯛꯖꯥꯝꯗ‌ꯣ ꯊꯥꯗꯣꯏꯔꯣ
ꯀꯔꯤ ꯑꯦꯛꯖꯥꯝ
ꯑꯝꯕꯦꯗꯀꯔꯒꯤ ꯊꯥꯔꯣꯏꯗ ꯇꯜꯂꯤꯗ ꯊꯕꯛ ꯑꯣꯏꯅ ꯑꯗꯨꯝ ꯌꯦꯡꯒ꯭ꯔꯒ‌ꯦ ꯁꯨꯝ ꯀꯩꯅꯣ ꯇꯧꯔꯒ ꯂꯥꯏꯔꯤꯛ ꯀꯩ ꯇꯧꯔꯒ ꯃꯈꯥ ꯀꯩ ꯀꯩ ꯇꯧꯗꯗꯧ ꯇꯜꯂꯦꯕ ꯑꯗꯩ ꯍꯣꯏ ꯑꯦꯛꯖꯥꯝꯒꯤ ꯀꯩꯒꯤ ꯑꯝꯕ‌ꯦꯛ ꯑꯝꯕꯦꯀꯔ ꯒꯤ ꯀꯩꯒꯤ ꯑꯃꯨꯛ ꯑꯗꯨꯃꯥꯏꯅ ꯑꯦꯛꯖꯥꯝ ꯀꯩ ꯀꯩ ꯊꯥꯕꯩ ꯈꯣꯠꯄꯩ ꯑꯗꯨꯝꯕꯩꯗꯨꯁꯨ ꯌꯦꯡꯉꯔꯣꯏꯕ ꯑꯗꯨꯝ ꯗꯥꯏꯔꯦꯛ ꯑꯗꯨꯝ ꯊꯕꯛ ꯑꯣꯏꯅ ꯑꯗꯨꯥꯃꯥꯏꯅ ꯍꯧꯖꯤꯟꯒꯤꯕꯅ ꯐꯔꯦ
ꯌꯥꯏꯌꯦ
ꯄꯩꯁꯥꯗꯨ ꯄꯩꯁꯥꯗꯨ ꯄꯤꯛꯄ ꯆꯥꯎꯕ ꯍꯧꯖꯤꯛꯇꯤ ꯍꯧꯍꯧꯗ꯭ꯔꯒꯗꯤ ꯃꯇꯝ ꯂꯩꯁꯜꯂꯛꯇ꯭ꯔꯦꯗ
ꯎꯝ ꯑꯩꯈꯣꯏꯆ‌ꯦꯁꯨ ꯑꯃꯨꯛ ꯍꯥꯏꯗꯤ ꯂꯨꯍꯣꯡꯕ ꯌꯥꯔꯛꯑꯅꯤ ꯑꯗꯨꯅ ꯃꯥꯏ ꯂꯨꯍꯣꯡꯗ꯭ꯔꯤꯀꯥꯟꯗ ꯑꯩꯗꯤ ꯈꯔ ꯇꯥꯜꯍꯧꯗ꯭ꯔꯒꯗꯤ ꯂꯥꯏꯔꯤꯛ ꯇꯝꯁꯨ ꯀꯨꯏꯃꯟ ꯇꯝꯃꯁꯨ ꯋꯥꯏꯅꯦ ꯍꯌꯦꯡ ꯇꯝꯕ ꯂꯣꯏꯁꯤꯜꯂꯛꯄꯗ ꯍꯥꯏꯗꯤ ꯅꯨꯄꯤ ꯊꯤꯕ ꯌꯥꯔꯦꯅ ꯇꯧꯔꯛꯑꯅꯦꯕ ꯑꯗꯨꯒꯗꯤ ꯄꯤ ꯑꯩꯁ ꯗꯤ ꯑꯃꯨꯛ ꯀꯩꯃꯨꯛ ꯇꯧꯊꯔꯒꯗꯤ ꯑꯗꯨꯒꯤ ꯇꯧꯅꯤꯡ ꯇꯕ ꯑꯩꯅ
ꯋꯥꯏ ꯁꯪꯇ‌‌ꯣꯛ ꯌꯨꯝ ꯂꯩꯍꯧꯔꯗꯤ ꯐꯩ
ꯎꯝ ꯅꯇꯔꯒ ꯂꯝꯕꯤ ꯑꯃ ꯌꯥꯜꯍꯧꯕ ꯍꯧꯖꯤꯛꯇꯩ ꯍꯧꯅ ꯍꯥꯟꯅ ꯌꯥꯜꯍꯧꯕꯅ ꯐꯔꯦꯕ ꯈꯪꯗ‌ꯦ ꯄꯥꯁꯋꯥꯗ ꯀꯩꯗꯨ ꯄꯥꯁꯋꯥꯠ ꯀꯨꯝꯕ ꯀꯩꯒꯨꯝꯕ ꯇꯥꯟ ꯇꯥꯟꯊꯣꯛꯄꯗꯁꯨ ꯑꯗꯨꯃꯨꯛ ꯑꯗꯨ ꯇꯥꯟꯊꯣꯛꯑꯒ ꯃꯄꯥꯟꯗ ꯇꯧꯁꯤꯔꯥꯅ ꯈꯂꯝꯕ
ꯁꯤꯗ ꯍꯥꯟꯅ ꯇꯧꯔꯒ ꯑꯦꯛꯁꯄꯔꯦꯟꯁ ꯂꯩꯔꯒ ꯑꯗꯨꯃꯥꯏꯅ ꯆꯠꯄꯅ ꯑꯃꯨꯛ ꯐꯕ
ꯎꯝ ꯑꯩ ꯃꯊꯪꯗ ꯃꯨꯛ ꯇꯧꯔꯝꯒꯤꯅꯤ ꯁꯤꯒꯤ ꯂꯥꯏꯟ ꯖꯤꯒꯤ ꯑꯩꯅ ꯇꯧꯍꯟꯅꯤꯡꯕ ꯊꯕꯛ ꯆꯍꯤ ꯁꯨꯗ꯭ꯔꯁꯨ ꯃꯊꯪꯕꯨ
ꯑꯥ ꯇꯧ ꯇꯣ ꯌꯥꯝ ꯀꯨꯏꯅ ꯍꯥꯏꯗꯤ ꯁꯨꯝ ꯑꯦꯇꯦꯝ ꯇꯧꯔꯒ ꯌꯥꯝ ꯀꯨꯏꯅ ꯑꯃꯨꯛ ꯂꯩꯕꯗꯨꯁꯨ ꯇꯟꯕꯅꯦ ꯑꯟꯑꯦꯝꯄ꯭ꯂꯣꯏꯃꯦꯟ ꯑꯣꯏꯔꯒ ꯂꯩꯗꯅ
ꯃꯃꯥꯡ ꯆꯍꯤꯗꯤ ꯍꯧꯗꯉꯥꯏ ꯏꯁꯗꯩ
ꯍꯣꯏ ꯑꯗꯨꯕꯨꯗꯤ ꯌꯥꯝ ꯀꯨꯏꯕꯕꯨꯗꯤ ꯅꯠꯇ꯭ꯔꯤ
ꯀꯏꯔꯣ ꯁꯅ ꯂꯥꯏꯛ ꯄꯥꯛꯄ ꯄꯥꯛꯄ ꯍꯥꯏ
ꯎꯝ
ꯍꯧꯖꯤꯛ ꯂꯥꯏꯔꯤꯛ ꯄꯥꯕ ꯆꯠ ꯇꯧꯔ ꯀꯥꯟꯗꯅ ꯑꯃꯨꯛ ꯁꯤꯠꯀ ꯐꯪꯗꯣꯏꯅꯤ ꯊꯤ ꯅꯨꯡꯉꯥꯏꯇꯦꯕ
ꯑꯥ ꯐꯣꯟ ꯐꯣꯟ ꯑꯩꯗꯤ ꯑꯗꯨꯒꯨꯝꯕꯒꯤ ꯑꯦꯛꯖꯥꯝ ꯊꯥꯕꯒꯤ ꯈꯣꯠꯄꯩꯗꯤ ꯈꯟꯗ꯭ꯔꯦ ꯂꯥꯏꯔꯤꯛ ꯄꯥꯗ ꯌꯥꯝ ꯇꯜꯂꯦ
ꯎꯝ ꯀꯨꯏꯅ ꯆꯪꯕꯅꯦ ꯆꯥꯗꯣ
ꯎꯝ ꯑꯦꯛꯖꯥꯝ ꯑꯦꯛꯖꯥꯝ ꯀꯩ ꯀꯩ ꯍꯥꯏꯗꯤ ꯀꯣꯂꯦꯖꯀꯤ ꯀꯩ ꯑꯦꯛꯖꯥꯝꯒꯤꯁꯨ ꯂꯥꯏꯔꯤꯛ ꯄꯥꯗ꯭ꯔꯀꯥꯟꯗ ꯑꯗꯨꯝꯕꯒꯤ ꯑꯦꯛꯖꯥꯝ ꯊꯥꯕꯒꯤ ꯄꯥꯕ ꯌꯥꯝ ꯇꯜꯂꯦ
ꯎꯝ
ꯀꯩꯅꯣꯒꯨꯝꯕ ꯃꯦꯠꯁꯣꯠꯄꯒꯨꯝꯕ ꯀꯩꯒꯨꯝꯕ ꯑꯗꯨꯝꯕꯒꯤꯗꯤ ꯑꯃꯨꯛ ꯈꯔ ꯉꯝꯈꯤꯅꯦꯕ ꯑꯗꯨꯒ ꯖꯤ ꯀꯦꯒꯨꯝꯕꯕꯁꯤꯦ ꯌꯥꯝ ꯁꯣꯛꯍꯜꯂꯦꯕ ꯇꯟꯁꯨ ꯇꯟꯅ ꯄꯥꯗꯣꯏ ꯌꯥꯝ
ꯌꯥꯎꯗꯦꯗ ꯖꯤ ꯀꯦ ꯍꯥꯏꯗꯨꯗꯤ ꯀꯔꯦꯟ ꯑꯦꯐꯤꯌꯥꯔ ꯆꯤꯡꯉꯦ ꯑꯗꯨ ꯁꯕꯖꯦꯛ ꯀꯅꯕ ꯍꯣꯠꯔꯗꯤ ꯍꯥꯏꯗꯦ ꯑꯨꯝꯗ ꯍꯣꯠꯅꯔꯗꯤ ꯀꯔꯦꯟ ꯑꯦꯐꯤꯌꯥꯔꯁꯨ ꯀꯩꯁꯨ ꯀꯅꯥꯝꯇ ꯈꯨꯝꯅꯒꯗꯕ ꯅꯠꯇꯦꯕ
ꯍꯣꯏ ꯑꯗꯨ ꯈꯔꯗꯤ ꯈꯪꯕꯗꯅ ꯈꯔ ꯈꯪꯍꯧꯕꯗꯨꯅꯗꯤ ꯀꯩꯅꯣ ꯇꯧꯋꯤꯗꯅ ꯑꯦꯗꯚꯥꯟꯇꯦꯖ ꯑꯣꯏꯗꯅ ꯍꯥꯏꯗꯤ ꯑꯃꯗ ꯂꯣꯏ ꯊꯥꯗꯣꯛꯇ ꯁꯛꯄꯗꯤ ꯑ ꯅꯣꯡꯃ ꯑꯃꯨꯛ
ꯍꯟꯗꯛ ꯁꯛ ꯁꯤꯠ ꯐꯪꯕꯒ ꯑꯗꯨꯝ ꯐꯣꯀꯁ ꯄꯤꯁꯟꯒ꯭ꯔꯗꯥꯕꯅꯤ ꯍꯟꯗꯛꯇꯤ ꯁꯤꯗ ꯍꯦꯛ ꯐꯪꯕꯒꯥ ꯁꯨꯡꯍꯜ ꯍꯜꯂꯛꯑꯔꯣꯏꯅꯦ ꯌꯨꯝꯗꯒꯁꯦ ꯇꯨꯝꯕꯈꯛ ꯍꯂꯛꯑꯒꯦ ꯈꯜꯂꯅꯤ
ꯍꯣꯠꯅꯒꯦ ꯈꯜꯂꯦ ꯐꯖꯅ
ꯎꯝ ꯑꯗꯨꯗꯗꯤ ꯅꯨꯡꯉꯥꯏꯈꯠꯂꯦ ꯑꯩ ꯌꯨꯝꯗ
ꯎꯝ
ꯉꯝꯃꯦꯉꯣ ꯌꯨꯝꯗꯕꯨ ꯉꯝꯕ ꯉꯝꯃꯛꯇꯣꯏ ꯅꯨꯡꯊ ꯊꯥꯕꯈꯠꯄꯤꯅꯦ ꯑꯗꯨꯗ
ꯑ
ꯑꯥꯗ ꯑꯗꯨ ꯅꯨꯡꯉꯥꯏꯑꯕ ꯏꯟꯚꯥꯔꯣꯃꯦꯟꯗꯣ
ꯅꯨꯄꯤꯒ ꯀꯣꯏꯗ꯭ꯔꯣ
ꯀꯣꯏꯗ꯭ꯔꯦꯗꯥ ꯅꯨꯄꯤꯒꯤ ꯊꯕꯛ
ꯍꯥꯥ ꯅꯨꯄꯤꯒ ꯀꯣꯏꯗ꯭ꯔꯥꯕꯣ ꯍꯧꯖꯤꯛ ꯂꯥꯏꯔꯤꯛ ꯄꯥꯕꯗ ꯂꯥꯏꯔꯤꯛ ꯄꯥꯕꯗ ꯌꯦꯜꯂꯦꯕ
ꯌꯦꯠꯄ ꯅꯠꯇꯦꯒ ꯊꯥꯖꯈꯤꯗ꯭ꯔꯕ ꯂꯦꯄ ꯅꯠꯇꯦꯗ ꯅꯪ ꯑꯩ ꯋꯥꯔꯤ ꯈꯪꯍꯧꯗ꯭ꯔꯣ
ꯈꯪꯍꯧꯗ꯭ꯔꯦ ꯀꯥꯏꯗ ꯀꯅꯥꯝ ꯍꯥꯏꯗꯤ ꯀꯔꯤꯝ ꯀꯩꯅꯣ ꯄꯥꯎꯁꯨ ꯐꯪꯅꯗꯅ
ꯆꯨꯝꯃꯦ ꯆꯨꯝꯃꯦ ꯑꯩ ꯀꯣꯂꯦꯖ ꯀꯣꯂꯦꯖ ꯀꯥꯏꯗꯕꯨꯗꯤ ꯀꯣꯂꯦꯖ ꯀꯥꯏꯔꯤꯉꯩꯗ ꯇꯧꯈꯤꯕꯗꯨꯕꯨꯗꯤ ꯑꯗꯨꯕꯨꯗꯤ ꯑꯩꯅ ꯆꯤꯠ ꯇꯧꯕꯅꯤꯀꯣ
ꯑ ꯆꯤꯠ ꯇꯩꯕꯅꯤꯒ
ꯆꯤꯠ ꯇꯧꯕꯤꯌꯨ ꯅꯦ ꯈꯪꯉꯦꯕ ꯍꯣꯏ ꯍꯣꯏ ꯑꯗꯨ ꯑꯩ ꯀꯣꯂꯦꯖ ꯄꯔꯛꯄ ꯑꯃ ꯈꯪꯉꯦꯕ ꯃꯤꯗꯨꯅ ꯃꯣꯏꯉꯣꯟꯗ ꯀꯔꯝꯕ ꯂꯥꯛꯑꯝꯃꯦꯗꯅ
ꯑꯗꯨꯗ ꯑꯩ ꯏꯁꯥ ꯈꯪ ꯏꯁꯥꯅ ꯌꯥꯜꯖꯦꯕ ꯑꯩꯅ ꯃꯤꯉꯣꯟꯗ ꯇꯧꯔꯕꯅꯤꯅ ꯍꯣꯏ ꯍꯣꯏ ꯑꯗꯨꯝ ꯀꯔꯝꯕ ꯐꯒꯣ ꯇꯥꯡ ꯏꯁꯥꯅ ꯏꯁꯥꯅ ꯑꯗꯨꯝ ꯌꯥꯊꯣꯛꯆꯩ ꯇꯧꯕ ꯑꯗꯨꯗꯒꯤ ꯑꯗꯨꯗꯒꯤ ꯀꯩ ꯅꯨꯄꯤ ꯋꯥꯟ ꯇꯣꯛꯉꯦ
ꯐꯔ ꯐ ꯃ ꯇꯝꯕ
ꯎꯝꯗꯤ
ꯎꯝ ꯑꯩꯁꯨ ꯀꯣꯏꯗ꯭ꯔꯦ ꯑꯝꯇ ꯍꯣꯏ ꯁꯨꯝ ꯄꯥꯎꯕꯨꯗꯤ ꯍꯥꯏꯐꯦꯠ ꯐꯥꯎꯅꯕ ꯈꯣꯠꯅꯕ ꯑꯗꯨꯝꯕꯁꯨ ꯌꯥꯎꯋꯦ ꯑꯗꯨꯒ ꯂꯥꯏ ꯍꯥꯏꯗꯤ ꯀꯣꯏꯕꯒꯤ ꯈꯣꯠꯄꯒꯤ ꯍꯧꯖꯤꯛ ꯍꯧꯖꯤꯛ ꯀꯣꯏꯒꯦ ꯈꯣꯠꯀꯦꯗꯤ ꯀꯩꯝ ꯈꯟꯗ꯭ꯔꯦ
ꯎꯝ ꯍꯧꯖꯤꯛꯖꯤꯛ ꯈꯨꯨꯝꯗꯔꯤꯦꯗ ꯍꯧ ꯑꯩꯈꯣꯏ ꯈꯜꯂꯤꯁꯦ ꯊꯕꯛ ꯇꯧꯕ ꯊꯕꯛ ꯇꯧꯕ ꯅꯠꯇ꯭ꯔꯅ ꯏꯁꯥꯒꯤ ꯁꯦꯟꯊꯣꯗ ꯂꯝꯕꯤ ꯑꯃꯥ ꯂꯩꯕ ꯑꯗꯨꯗꯩꯩ ꯍꯦꯟ ꯈꯟꯁꯨ ꯀꯣꯛ ꯆꯪꯗ꯭ꯔꯦꯕ
ꯎꯝ ꯍꯌꯦꯡ ꯃꯇꯝ ꯌꯧꯔꯀꯥꯟꯗ ꯑꯗꯨꯃꯥꯏꯅ ꯑꯃꯃꯥꯏꯅ ꯂꯩꯖꯔꯝꯒꯅꯤ ꯅꯠꯇ꯭ꯔꯒꯅ ꯅꯠꯇ꯭ꯔꯒꯅ ꯑꯩꯈꯣꯏꯃꯥꯡ ꯃꯣꯏ ꯃ ꯊꯤꯖꯅꯈꯤꯕꯅꯤ ꯁꯤꯅꯦ ꯈꯜꯂꯤꯁꯦ ꯃꯇꯤꯛ ꯆꯥꯔꯀꯥꯟꯗꯨꯗ
ꯀꯩꯁꯦ ꯃꯣꯏꯗ ꯂꯨꯞꯁꯟꯗꯗꯅ ꯇꯧꯕꯩ ꯃꯇꯝꯗꯣ ꯈꯟꯗ꯭ꯔꯦꯕ
ꯊꯕꯛ ꯑꯃ ꯀꯩ ꯑꯃ ꯇꯧꯍꯧꯔꯒ ꯀꯩꯅꯣ ꯇꯧꯔꯛꯄ ꯑꯩꯈꯣꯏ ꯃꯥꯍꯣꯏ ꯃꯥꯏ ꯊꯤꯖꯕ ꯁꯤꯗ ꯈ
ꯎꯝ ꯎꯝ ꯐꯥꯏ
ꯑꯩ ꯁꯥꯎꯗꯤꯦ ꯇꯧꯝꯁꯨ ꯈꯪꯗꯦ ꯇꯧꯔꯤꯁꯦ ꯌꯨꯝꯗ ꯂꯩꯅꯦ ꯇꯧꯦ ꯍꯥꯄꯨ ꯌꯥꯝ ꯆꯨꯏꯔ
ꯀꯩꯅꯕꯗꯤ ꯌꯥꯏ ꯍꯥꯏ
ꯎꯝ ꯆꯥꯗ꯭ꯔꯤ ꯉꯁꯥꯏ ꯆꯠꯊꯣꯛꯕꯒꯤ ꯍꯤꯗꯥꯛ ꯍꯤꯗꯥꯛ ꯀꯥꯞꯊꯣꯛꯎꯔꯒꯦꯅ ꯆꯠꯊꯣꯛꯕ ꯑꯗꯨꯩ ꯆꯥꯕꯁꯤ ꯆꯥꯗ꯭ꯔꯤ ꯍꯜꯂꯛꯑꯒ ꯆꯥꯛ ꯆꯥꯒꯦ ꯇꯧꯅꯤ ꯑꯥ